ꯍꯜꯂꯣ
ꯀꯩꯗꯧꯔꯤꯅꯣ
ꯍꯣꯏ ꯑꯩꯁꯨ ꯍꯧꯖꯤꯛ ꯊꯕꯛ ꯂꯩꯇꯕꯅꯤꯅ ꯑꯗꯨꯝ ꯆꯦꯜꯂꯒ ꯑꯦꯛꯁ꯭ꯔꯁꯥꯏ ꯇꯧꯔꯒ ꯂꯩꯕ ꯇꯕꯅꯤꯅꯦ
ꯃꯥꯅꯦ ꯃꯥꯅꯦ ꯎꯝ
ꯌꯨꯝꯒꯤ ꯃꯅꯨꯡꯗ ꯋꯥꯛꯀꯤꯡ ꯆꯠꯒ ꯂꯩꯕꯅꯤ
ꯅꯣꯏꯗꯤ ꯅꯨꯡꯗꯥꯡ ꯑꯁ ꯋꯥꯔꯀꯥꯞꯁꯦ ꯄꯨꯟꯅ ꯌꯦꯡꯐꯝ ꯂꯩꯔꯗꯤ ꯅꯣꯏꯁꯨ ꯅꯨꯡꯉꯥꯏꯒꯅꯤ ꯍꯥꯏꯕꯗꯤ ꯃꯤ ꯌꯥꯝ ꯂꯩꯕꯅꯤꯅꯀꯣ
ꯎꯝ ꯎꯝ ꯑꯗꯨ ꯃꯤ ꯄꯨꯜꯂꯒ ꯑꯁꯤꯒꯤ ꯀꯣꯝꯄꯅꯤꯒꯤ ꯃꯈꯥꯗ ꯑꯥ ꯃꯈꯥꯗ ꯃꯈꯥꯒꯤꯗ ꯑꯗꯨꯝ ꯆꯠꯂꯒ ꯄꯨꯟꯅ ꯌꯦꯡꯗꯦ ꯑꯗꯨ ꯅꯨꯃꯤꯠꯇꯗꯤ ꯌꯦꯟ ꯅꯨꯡꯉꯥꯏꯔꯦ ꯏꯟꯁꯥꯡꯗꯨꯁꯨ ꯄꯨꯟꯅꯆꯥꯔꯣꯀꯣ ꯃꯁꯥ ꯃꯁꯥꯒꯤ ꯁꯞꯄꯣꯔꯠꯇ ꯂꯩꯕꯅꯤꯅ ꯑꯁ ꯊꯤ ꯅꯨꯡꯉꯥꯏꯅꯦ ꯑꯗꯨ ꯑꯗꯨꯏ ꯅꯨꯃꯤꯠꯗꯗꯤ ꯑꯗꯨꯑꯣꯏꯗꯤ ꯀꯣꯇꯔ ꯁꯤꯃꯤ ꯀꯣꯇꯔ ꯍꯣꯏꯗ ꯂꯥꯛꯑꯗꯤ ꯑꯃꯨꯛ ꯄꯨꯟꯁꯤꯗꯤ ꯍꯥꯏ ꯄꯔꯣꯇꯨꯒꯜ ꯉꯁꯤ ꯂꯩꯔꯔꯣꯏꯗ꯭ꯔꯥ ꯈꯟꯕꯅꯤ ꯑꯃꯨꯛ ꯋꯥꯔꯜ ꯀꯞ ꯑꯃꯨꯛ
ꯃꯥꯜꯂꯦꯗ ꯑꯩꯗꯤ
ꯑꯁ ꯀꯣꯔꯁꯤꯌꯥꯁꯨ ꯀꯥꯂꯦꯍꯦ
ꯑꯗꯨ ꯉꯝꯒꯗꯧ ꯃꯥꯜꯂꯦꯗ
ꯑꯁ ꯔꯁꯤꯌꯥꯅ ꯉꯝꯗ꯭ꯔꯗꯤ ꯃꯨꯛ ꯃꯣꯏꯒꯤꯗꯤ ꯀꯦꯔꯤꯌꯔꯗꯤ ꯌꯥꯝ ꯐꯔꯣꯏ ꯎ ꯉꯥꯡꯅꯤꯡꯕ ꯃꯤ ꯉꯥꯛꯇꯪꯒ ꯂꯩꯔ ꯀꯥꯟꯗ
ꯃꯣꯏꯁꯨ ꯅꯣꯀꯥꯎꯟꯅꯤꯅ ꯀꯟꯅ ꯁꯅꯥꯒꯤꯔꯥꯟꯅꯗꯤ ꯊꯥꯖꯕꯀꯣ
ꯑꯁ ꯁꯨꯃꯥꯏꯅ ꯂꯥꯁꯀꯤ ꯃꯦꯆꯁꯤ ꯑꯁ ꯐꯖꯗꯦꯗ ꯃꯣꯏꯒꯤꯗꯤ ꯀꯣꯂꯣꯕꯤꯌꯥꯅ ꯍꯥꯟꯅꯒꯤꯗꯤ ꯂꯥꯁ ꯂꯥꯁ ꯃꯦꯠꯁꯀꯤꯗꯤ ꯎꯝ ꯑꯣꯀꯨꯄꯥꯏ ꯇꯧꯏ ꯂꯣꯏ ꯃ ꯑꯦꯛꯇꯦꯀꯤꯡ ꯁꯨ ꯄꯣꯖꯤꯁꯟꯁꯨ ꯂꯣꯏꯃꯛ ꯇꯧꯔꯤ ꯃꯣꯏꯅ ꯕꯤ ꯇꯤꯟꯍꯥ ꯑꯃ ꯂꯧꯊꯣꯛꯈꯤꯕꯀꯣ ꯕꯤ ꯇꯤꯟꯍꯥ ꯗꯤ ꯁꯥꯅꯔꯤ ꯁꯥꯅꯕ ꯍꯥꯏꯗꯤ ꯑꯗꯨꯃꯣꯏꯁꯦ ꯃꯣꯏꯖꯦ ꯕꯣꯗꯤ ꯕꯣ
ꯎꯝ ꯎꯝ
ꯃꯣꯏꯒꯤꯁꯤ ꯆꯟꯗꯦꯅꯦ ꯉꯝꯒꯦꯅ ꯁꯥꯟꯅꯕ ꯎꯗꯦꯅꯦ ꯑꯁꯕꯤꯀꯤꯁꯇꯥꯟ ꯈꯛ ꯇꯧꯋꯦ ꯑꯗꯨ ꯀ꯭ꯋꯥꯇꯥꯔꯗꯗꯤ ꯑꯣ ꯅꯧꯀꯥꯟꯗꯗꯤ ꯐꯖꯕꯗꯤ ꯐꯖꯔꯕꯝꯃꯅꯤꯗ ꯃꯣꯏꯁꯨ
ꯍꯣꯏ ꯅꯣꯑꯥꯎꯗꯗꯤ ꯍꯥꯂꯦꯟꯁꯨ
ꯍꯥꯂꯦꯟ ꯁꯣꯜꯒ ꯁꯅꯥꯗꯔꯗꯤ ꯔꯥꯐꯦꯂꯤꯌꯣꯁꯤ ꯀꯩꯒꯤꯔꯣ ꯑꯗꯨꯝ ꯁꯕꯁꯤꯇ꯭ꯌꯤꯄ ꯂꯩꯔꯤꯁꯦ
ꯏꯟꯖꯤꯌꯣ ꯑꯣꯏꯔꯝꯗꯤ ꯐꯩ ꯑꯗꯨꯒ ꯃꯣꯏꯒꯤ ꯁꯥꯏꯠ ꯑꯅꯤꯗꯣ ꯐꯠ ꯐꯠ ꯆꯪꯕ ꯉꯝꯗꯦꯕ
ꯑꯁ
ꯑꯗꯨꯒ ꯑꯗꯨ ꯃꯊꯛꯇ ꯔꯣꯅꯦꯜꯗꯣꯅ ꯑꯃꯨꯛꯀ ꯃꯥꯁꯨ ꯈꯔ ꯑꯦꯒ꯭ꯔꯦꯁꯤꯞ ꯇꯧꯔꯗꯤ ꯐꯖꯗꯧꯕꯅꯤꯅꯦ
ꯁꯤꯡꯕꯕꯗꯤ ꯍꯥꯏꯔꯤ ꯍꯥꯏ ꯑꯗꯨ ꯑꯣꯏꯔꯁꯨ ꯃꯣꯏꯅ ꯄꯨ ꯃꯅꯝ ꯎꯝ ꯀꯦꯞꯇꯦꯟ ꯑꯣꯏꯔꯒ ꯐꯥꯔꯁ ꯃꯦꯠꯁꯇꯗꯤ ꯏꯟ ꯆꯥꯡꯗꯣ ꯃꯦꯠꯁꯇ ꯐꯨ ꯃꯦꯠꯁ ꯁꯅꯥꯕꯗꯣ ꯃꯣꯏꯒꯤꯗꯤ ꯁꯣꯏꯕꯅꯦ ꯀꯩꯕ
ꯉꯝꯗ꯭ꯔꯦꯕ ꯃꯥꯖꯦ
ꯍꯣꯏ ꯑꯍꯥꯟ ꯑꯣꯏꯅ ꯐꯣꯔꯇꯤ ꯏꯔꯁ ꯐꯣꯔꯇꯤ ꯋꯥꯟ ꯏꯌꯥꯔꯁ ꯑꯣꯏꯕꯅꯦ
ꯆꯦꯟꯗꯕꯅꯤꯅ ꯑꯦꯇꯦꯛꯀꯤꯡꯗꯣ ꯂꯩꯇ꯭ꯔꯦꯕ
ꯗꯨꯅꯦ
ꯑꯗꯨꯒ ꯃꯥꯒꯤꯗꯃꯛ ꯆꯥꯟꯁ ꯀ꯭ꯔꯤꯌꯦꯠ ꯇꯧꯅꯤꯡꯉꯥꯏ ꯇꯧꯕꯅꯤꯅꯀꯣ
ꯈꯡꯗꯦ ꯍꯧꯖꯤꯛꯀꯤ ꯀꯣꯔꯁꯅꯔꯥ ꯅꯠꯇ꯭ꯔꯒ ꯃꯣꯏ ꯃꯤꯁꯤꯡꯅꯔ ꯍꯧꯖꯤꯛꯀꯣ
ꯐꯦꯟꯁꯅ ꯑꯣꯏꯔꯝꯒꯅꯤꯗ ꯂꯥꯁꯅꯤ
ꯐ꯭ꯔꯦꯟꯁꯅ ꯑꯣꯏꯔꯁꯨ ꯃꯦꯁ ꯑꯅꯤ ꯃꯦꯁ ꯑꯅꯤ ꯉꯔꯥꯡꯔꯥ ꯃꯦꯁ ꯑꯅꯤꯔꯥ ꯑꯍꯨꯝꯔꯥ ꯑꯍꯨꯝ ꯅꯠꯇ꯭ꯔꯥ ꯑꯁ ꯑꯗꯨ ꯐꯨꯝꯃꯦꯁ ꯅꯥꯕꯗꯣ ꯀꯩꯝꯇ ꯍꯧꯖꯤꯛꯐꯥꯎ ꯀꯩꯝ ꯇꯥꯗ꯭ꯔꯤ
ꯑꯩꯒꯤ ꯅꯣꯡꯀꯥꯎꯗ ꯂꯧꯊꯣꯛꯅꯤꯡꯉ ꯃꯥꯜꯂꯦ
ꯍꯣꯏ
ꯉꯀꯥꯁꯤꯗꯤ ꯎꯄꯥꯏ ꯂꯩꯔꯝꯃꯣꯏ
ꯐꯥ꯭ꯔꯁ ꯃꯦꯗꯗꯤ ꯆꯪꯗ꯭ꯔꯗꯤ ꯕꯤꯠ ꯇꯤ ꯂꯩꯇꯦ ꯑꯗꯨꯝ ꯑꯣꯏꯔꯁꯨ ꯁꯤꯛꯁ꯭ꯇꯤ ꯁꯤꯛꯁ꯭ꯇꯤ ꯁꯚꯦꯟꯇꯤ ꯐꯥꯎ ꯃꯦꯛꯁꯤꯃꯝꯗꯀꯣ ꯑꯗꯨꯐꯥꯎ ꯃꯣꯏꯅ ꯍꯥꯏꯕꯗꯤ ꯐꯗꯧꯕ
ꯑꯗꯨ ꯒꯦꯝꯒꯤ ꯃꯑꯣꯡ ꯌꯦꯡꯉꯒꯀꯣ
ꯎꯝ
ꯑꯦꯖꯥꯔꯁ ꯃꯦꯅꯦꯖ ꯇꯧꯗꯧꯕꯅꯦꯕ
ꯎꯝ ꯕꯤꯒ ꯐꯦꯟꯁ ꯅꯦ ꯑꯗꯨ ꯑꯣꯏꯔꯁꯤꯀꯣ ꯈꯔ ꯑꯗꯨ ꯐꯥꯎꯗꯤ ꯌꯦꯡꯉꯗꯤ ꯐꯗꯧꯕ
ꯕꯣꯜ ꯌꯦꯡꯉꯒ ꯅꯣꯏꯗꯤ ꯑꯍꯥꯎ ꯑꯍꯥꯎꯕ ꯁꯦꯝꯃꯒ ꯆꯥꯗꯕꯅꯤꯅꯦ
ꯑꯁ ꯑꯁ ꯇꯤꯝꯋꯥꯛ ꯇꯤꯝꯋꯥꯛ ꯗꯤ ꯋꯥꯠꯂꯦ
ꯍꯥꯏꯔꯛ ꯑꯣ ꯑꯗꯨ ꯅꯣꯏ ꯒ꯭ꯌꯥꯁ ꯁꯤꯂꯤꯟꯗꯔ ꯅꯣꯏꯅ ꯂꯩꯕ꯭ꯔꯥ
ꯑꯗꯨ ꯑꯩꯈꯣꯏꯗꯤ ꯑꯗꯨꯒꯤꯗꯤ ꯁꯄ꯭ꯂꯥꯏ ꯇꯧꯕꯅꯤ ꯃꯣꯏ
ꯑꯗꯨꯗꯤ ꯐꯩꯅꯦ ꯒꯦꯁꯇꯤ ꯀꯨꯏꯅ ꯆꯠꯄ꯭ꯔꯥ
ꯀꯨꯏꯅ ꯆꯠꯇꯦꯗ ꯆꯍꯤ ꯊꯥ ꯑꯝ ꯑꯅꯤꯒꯨꯝꯕꯗꯤ ꯂꯩꯗꯤ ꯂꯩꯕ꯭ꯔꯥ ꯄꯥꯏꯗꯤ ꯄꯥꯏꯕ꯭ꯔꯥ ꯈꯪꯗꯦ
ꯑꯣ ꯅꯣꯏꯅ ꯂꯩꯔꯤꯁꯤ ꯑꯦꯟꯁꯥꯡ ꯅꯥꯄꯤꯒ ꯆꯦꯡꯒꯨꯝꯕ
ꯊꯛꯅꯕ ꯏꯁꯤꯡꯁꯨ ꯂꯩꯔꯝꯒꯅꯤꯀꯣ
ꯍꯣꯏ ꯑꯗꯨꯕꯨꯗꯤ ꯑꯗꯨꯕꯨꯗꯤ ꯁꯄ꯭ꯂꯥꯏ ꯄꯤꯔꯦ
ꯑꯁ ꯑꯗꯨꯗꯤ ꯅꯣꯏꯒꯤ ꯏꯌꯥꯝꯕꯗ ꯄꯤꯔꯤꯅꯦ
ꯍꯣꯏ ꯂꯦꯇꯔꯤꯒ ꯏꯁꯤꯡꯕꯨꯗꯤ ꯐꯔꯤ ꯄꯤꯌꯦ ꯀꯦꯁ ꯅꯪ ꯑꯩꯈꯣꯏ ꯅꯠꯇ꯭ꯔꯗꯤ ꯅꯣꯏ ꯑꯍꯥꯎ ꯑꯗꯨꯒ ꯁꯇꯔꯗꯦ ꯈꯨꯗꯤꯡꯒꯤꯗꯤ ꯑꯗꯨꯝ ꯏꯁꯥꯡ ꯍꯥꯎꯅꯤꯉꯥꯏꯗꯤ ꯄꯤꯗꯤ ꯄꯤꯕꯅꯤꯅ ꯁꯦꯇꯔꯗꯦ ꯈꯨꯗꯤꯡ ꯐꯣꯔ ꯍꯟꯗ꯭ꯔꯦꯠꯀꯨꯝꯕ ꯁꯥ ꯂꯣꯟꯅꯤꯅꯗꯤ ꯎꯝ ꯄꯤꯕꯅꯤꯗ ꯄꯤꯕꯨꯗꯤ ꯑꯗꯨꯅꯨꯡꯉꯥꯏꯅ ꯁꯇꯔꯗꯦ ꯅꯨ ꯃꯤꯗꯤ ꯅꯨꯡꯉꯥꯏꯔ ꯂꯩꯔꯦ
ꯍꯣꯏꯅꯦ ꯅꯨꯡꯉꯥꯏꯅꯤ
ꯅꯣꯏꯒꯤ ꯏꯟꯁꯦꯟꯇꯤꯞꯀꯨꯝꯕꯗꯤ ꯂꯩꯇꯦꯀꯣ ꯄꯩꯁꯥ
ꯎꯝ ꯁꯦꯟꯇꯤꯒꯨꯝꯕꯗꯤ ꯂꯩꯇꯦ ꯏꯁꯤꯡ ꯑꯣꯏꯔꯗꯤ ꯑꯗꯨꯒ ꯑꯦꯐꯦ ꯑꯩꯈꯣꯏ ꯑꯩꯈꯣꯏꯗꯤ ꯏꯁꯤꯡ ꯐꯥꯎꯔꯗꯤ ꯇꯔꯥꯒꯨꯝꯕ ꯈꯛꯇꯅꯦꯕꯀꯣ ꯑꯦꯐꯦ ꯑꯦꯁꯦꯟ ꯇꯧꯗ꯭ꯔꯗꯤ ꯅꯪ ꯑꯅꯤ ꯑꯅꯤꯒꯨꯝꯕ ꯑꯃꯨꯛ ꯍꯥꯞꯄ ꯑꯦꯁꯦꯟ ꯇꯧꯔꯗꯤ ꯑꯅꯤ ꯀꯛꯈꯤꯕꯀꯣ
ꯑꯣ
ꯑꯗꯨꯗꯤ ꯅꯣꯏꯒꯤꯁꯤ ꯒꯣꯚꯔꯃꯦꯟꯅꯤꯀꯣ
ꯑꯥ ꯒꯣꯕꯔꯃꯦꯟꯠ ꯅꯠꯇꯦꯗ ꯄ꯭ꯔꯥꯏꯚꯦꯠꯅꯦ ꯑꯁꯦꯡꯕ ꯑꯣꯏꯔꯤ ꯁꯤ ꯀꯝꯄꯅꯤꯁꯦ ꯎꯝ ꯃꯄꯥꯟꯁꯦ ꯀꯣꯔꯤꯌꯥ ꯁꯥꯏꯠꯅꯦꯕꯀꯣ ꯀꯣꯔꯤꯌꯥꯒꯤꯅꯦꯕ ꯏꯟꯗꯤꯌꯥꯗ ꯆꯪꯖꯦ ꯂꯥꯁ ꯁꯠ ꯐ꯭ꯔꯥꯏꯗꯦꯗꯒꯤ ꯊꯥꯔꯇꯤ ꯏꯌꯥꯔꯁꯤ ꯁꯨꯔꯦꯗꯤ ꯍꯥꯏꯗꯤ ꯍꯥꯏꯈꯤꯕꯅꯤ ꯏꯗꯤꯌꯥ ꯃꯅꯨꯡꯗ
ꯍꯣꯏ ꯍꯣꯏ
ꯍꯨꯝ ꯍꯨꯝ ꯍꯨ ꯍꯨ
ꯄꯩꯁꯥꯗꯤ ꯑꯗꯨꯝ ꯃꯇꯝ ꯆꯥꯅ ꯄꯤꯕ꯭ꯔꯥ
ꯗꯦꯠ ꯎꯝ ꯇꯔꯥꯃꯉꯥ ꯑꯗꯨꯒꯤ ꯃꯅꯨꯡ ꯂꯥꯁ ꯗꯦꯠꯗꯤ ꯇꯔꯥꯃꯉꯥꯅꯦꯕꯀꯣ ꯑꯗꯨꯒꯤ ꯅꯨꯡꯗꯗꯤ ꯑꯗꯨꯝ ꯄꯤꯗꯤ ꯄꯤꯕꯅꯦ
ꯄꯤꯔꯗꯤ ꯑꯗꯨꯝ ꯅꯨꯡꯉꯥꯏꯕꯅꯤꯀꯣ
ꯍꯣꯏ ꯑꯁ ꯃꯤ ꯌꯥꯝꯕꯅꯤꯅ ꯑꯁꯇꯥꯞꯁꯤꯡꯗꯤ ꯀꯣ ꯑꯩꯠꯇꯤ ꯁꯝꯊꯤꯡꯅꯦ ꯍꯧꯖꯤꯛ ꯄ꯭ꯔꯖꯦꯟ ꯇꯧꯕꯗꯣ ꯑꯁꯤꯃꯛ ꯑꯣꯏꯅꯤꯌꯦ
ꯍꯥꯏꯕꯗꯤ ꯊꯕꯛ ꯁꯨꯕ ꯃꯤꯁꯤꯡ
ꯎꯝ ꯑꯣꯔ ꯁꯣꯠꯁꯨ ꯂꯩꯔꯤꯅꯀꯣ
ꯑꯃꯅꯤ ꯑꯗꯨꯗꯤ
ꯎꯝ ꯋꯥꯔꯁꯣꯞ ꯑꯗꯨꯒ ꯁꯣꯔꯨꯝ ꯑꯗꯨꯝ ꯌꯧꯋꯤꯅꯦꯃꯤꯍꯦꯛ ꯑꯗꯨꯒ ꯁꯤ ꯁꯤꯀꯨꯔꯤꯅ ꯑꯃ ꯑꯗꯨꯒꯅ ꯗ꯭ꯔꯥꯏꯚꯔ ꯑꯗꯨꯒ ꯁ꯭ꯋꯤꯞꯄꯔꯁꯤꯡ ꯑꯗꯨꯝ ꯂꯩꯔꯤꯅꯀꯣ ꯃꯤꯁꯨ ꯀꯨꯂꯦꯠ ꯇꯧꯔꯛꯀꯥꯅꯤ ꯑꯗꯨꯑꯣꯏꯗꯤ ꯄ꯭ꯔꯖꯦꯟ ꯅꯨꯃꯤꯠ ꯈꯨꯗꯤꯡ ꯇꯧꯕꯗꯣ ꯑꯦꯠ ꯏ ꯊ꯭ꯔꯤ ꯑꯩꯠꯀꯤ ꯐꯣꯔꯁꯝꯊꯤꯡꯗ ꯄ꯭ꯔꯖꯦꯟ ꯇꯧꯔ ꯂꯩꯅꯦ
ꯌꯥꯝꯃꯤꯅꯦ ꯑꯗꯨꯗꯤ ꯑꯦꯇꯦꯟꯗꯦꯟꯒꯨꯝꯕꯒ ꯏꯕ꯭ꯔꯥ
ꯏ ꯂꯩꯍꯦ ꯃꯣꯏ ꯏ ꯚꯥꯏꯌꯣ ꯚꯥꯏꯌꯣꯗꯥꯇꯥꯅꯦ ꯈꯣꯡꯗ ꯐꯤꯡꯒꯔ ꯄ꯭ꯔꯤꯟꯅꯦ ꯃꯨꯛ ꯂꯥꯞꯄꯃꯇꯝꯗ ꯐꯤꯡꯒꯔꯄ꯭ꯔꯤꯟꯁ ꯆꯠꯂꯀꯥꯟꯗ ꯐꯤꯡꯒꯔ ꯄ꯭ꯔꯤꯟ ꯁꯦꯀ꯭ꯌꯨꯔꯤꯇꯤꯕꯨꯗꯤ ꯂꯧꯗꯦ ꯑꯇꯩ ꯂꯣꯏꯅꯃꯛ ꯂꯧꯋꯦꯕꯀꯣ
ꯑꯗꯨꯝ ꯃꯣꯏꯁꯨ ꯀꯣꯇꯥꯗꯤ ꯂꯩꯕ꯭ꯔꯥ ꯅꯠꯇ꯭ꯔꯒ
ꯑꯁ ꯃꯣꯏꯒꯤ ꯃꯁꯥ ꯃꯁꯥ ꯌꯨꯝꯅꯦ ꯑꯩꯈꯣꯏ ꯁꯦꯀ꯭ꯌꯨꯔꯤꯇꯤꯒꯤ ꯈꯛꯇꯅꯦ ꯄꯤꯕꯗꯣ
ꯑꯣ
ꯎ
ꯑꯗꯨꯝ ꯅꯣꯏ ꯌꯨꯝꯗꯗꯤ ꯍꯩꯅꯥꯎꯒꯨꯝꯕ ꯄꯥꯟꯕ꯭ꯔꯥ ꯍꯥꯥ
ꯍꯥꯥ
ꯍꯩꯅꯧꯒꯨꯝꯕ ꯅꯣꯏ ꯌꯨꯝꯗ
ꯍꯥꯏꯅꯧꯒꯨꯝꯕꯗꯤ ꯃꯤ ꯏꯅ ꯏꯁꯇꯥꯐꯁꯤꯡ ꯅ ꯄꯨꯔꯒ ꯂꯥꯛꯑꯦ ꯑꯩꯈꯣꯏꯒꯤꯗꯤ ꯂꯩꯇꯦꯗ
ꯍꯟꯗꯛꯁꯤꯗꯤ ꯕꯣꯜ ꯌꯦꯡꯉ ꯆꯥꯕ ꯅꯨꯡꯉꯥꯏꯌꯦꯕ
ꯍꯣꯏ ꯑꯗꯨꯗꯤ ꯃꯤꯗꯤ ꯂꯧꯎꯅꯤꯡꯉꯥꯏꯕꯨꯗꯤ ꯂꯩꯌꯦ
ꯑꯣ
ꯍꯣꯏ ꯑꯗꯨꯝ ꯊ ꯊꯝꯒꯦ ꯑꯗꯨꯝ ꯊꯝꯒꯦ ꯍꯣꯔꯦꯟ ꯍꯌꯦꯡꯗꯒꯤ ꯊꯦꯡꯅꯁꯦ
ꯑꯗꯨꯁꯨ ꯌꯥꯏꯌꯦ
ꯎꯝ
ꯅꯣꯏ